ꯌꯥ ꯑ
ꯀꯩꯗꯧꯔꯤꯅꯣ
ꯑꯩ ꯐꯣꯟ ꯆꯥꯔꯖ ꯇꯧꯔꯒ ꯌꯦꯡꯉꯤꯅꯦ ꯑ ꯑ ꯍꯦꯛ ꯇꯥꯕ꯭ꯔꯣ ꯇꯕ꯭ꯔꯣ
ꯇꯥꯏ ꯇꯥꯕ꯭ꯔꯣ
ꯎꯝ ꯌꯨꯝ ꯂꯩꯕ꯭ꯔꯣ
ꯌꯨꯝꯗ ꯂꯩꯌꯦ ꯍꯟꯗꯛꯇꯤ
ꯅ‌ꯦꯠ ꯅꯨꯡꯉꯥꯏꯕ꯭ꯔꯣ ꯅꯣꯏ ꯈꯨꯟꯗꯣ
ꯏꯁꯀꯥꯏꯗꯒꯤ ꯅꯦꯠ ꯅꯨꯡꯉꯥꯏꯕꯅꫭꯗ ꯅꯨꯡꯉꯥꯏꯇꯦ
ꯒꯤꯔꯦ ꯈꯖ ꯇꯥꯖꯕ
ꯆꯥꯛ ꯍꯦꯟꯁꯥꯡ ꯊꯣꯡꯉꯕꯣ
ꯎꯝ ꯇꯣꯡꯉꯦ ꯁꯥꯗꯝ ꯁꯥꯗ꯭ꯔꯤ
ꯀꯩ ꯃꯊꯦꯜ
ꯑꯣ ꯍꯥꯎ ꯈꯥꯃꯦꯜ ꯊꯣꯡꯉꯦ
ꯃꯦꯟꯍꯥꯎꯕꯅꯤ
ꯑꯁ
ꯍꯟꯗꯛꯇꯤ ꯀꯩꯀꯩ ꯇꯧꯔꯒ ꯂꯩꯒꯦ ꯌꯨꯝꯗ ꯑꯗꯨꯝ
ꯎ ꯅ ꯀꯁꯨꯅ ꯍꯧ
ꯑꯦꯛꯖꯥꯝ ꯊꯥꯅꯤꯡꯉꯥꯏꯔꯣ
ꯍꯥꯥ
ꯍꯖꯥꯝ ꯊꯥꯅꯤꯡꯉꯥꯏꯔꯣ
ꯅꯠꯇꯦꯍꯦ ꯑꯩꯈꯣꯏ ꯇꯨꯋꯜꯐꯀꯤꯅꯤꯍꯦ ꯁꯥꯏꯟꯁ ꯂꯧꯕꯒꯤ
ꯑꯣ
ꯅ ꯅ ꯍꯥ
ꯊꯥ ꯊꯥꯗ ꯂꯧꯕ꯭ꯔꯣ ꯀꯣꯔꯁꯇ ꯂꯧꯕ꯭ꯔꯣ
ꯀꯣꯔꯁꯇꯅꯤ ꯀꯣꯔꯁꯇ
ꯐꯥꯏꯅꯦ ꯌꯥꯝ ꯋꯥꯕꯅꯦ ꯏꯂꯚꯦꯟ ꯇꯨꯋꯦꯜꯕ ꯀꯥꯕ
ꯑꯁ ꯁꯥꯏꯟꯁ ꯇꯧꯕꯤꯒꯤ ꯂꯧꯗ꯭ꯔꯁꯨ ꯐꯅꯤꯅ ꯈꯜꯂꯤ
ꯍꯦꯟꯅꯗꯤ ꯐꯝꯅꯤ ꯂꯣꯏꯔꯀꯥꯟꯗ ꯑꯃꯁꯨ ꯑꯣꯟꯕ ꯌꯥꯕ
ꯏꯃꯦ ꯇꯔ ꯂꯧꯔꯁꯨ ꯎ
ꯍꯥꯥ
ꯑꯩꯈꯣꯏ ꯊꯥꯗꯣꯏꯗꯣ ꯃꯥꯔꯛꯁ ꯇ꯭ꯋꯦꯟꯇꯤ ꯇ꯭ꯋꯦꯟꯇꯤ ꯋꯥꯟꯒꯤꯔꯣ ꯁꯥꯏꯟꯁꯁꯦ ꯑ ꯎ ꯂꯣ
ꯇꯌꯦ
ꯑꯁ ꯅꯪꯒꯤ ꯅꯋꯥꯛ ꯅꯨꯡꯉꯥꯏꯇꯕ ꯃꯥꯜꯂꯦ ꯑꯣ
ꯗꯒꯤ
ꯍꯪꯅꯦ ꯋꯥꯗ ꯈꯔ ꯈꯔꯁ ꯆꯄꯦ
ꯑꯂꯣ
ꯇꯌꯦ
ꯑꯥꯗ꯭ꯔꯣ
ꯇꯥꯏꯦ ꯅꯪ ꯅꯋꯥꯛ ꯅꯨꯡꯉꯥꯏꯇꯕ ꯃꯥꯜꯂꯦ ꯑꯩꯒꯤꯔꯥ ꯅꯪꯒꯤꯔꯥ ꯍꯥ ꯍꯕ ꯎꯝ ꯎꯝ
ꯇꯥꯔꯕꯣ
ꯇꯥꯌꯦ ꯑꯩꯗꯤ ꯇꯥꯌꯦ
ꯅꯦꯋꯥ ꯐꯠꯃꯟꯗꯕꯩꯅꯤꯅꯦ
ꯎꯝ ꯑꯣꯏꯔꯝꯅꯤ ꯐꯠꯇ꯭ꯔꯗꯤ ꯅꯨꯡꯉꯥꯏꯇꯕꯅꯦ
ꯍꯥ ꯀꯔꯤ ꯍꯥꯏꯗꯣꯏꯅꯣ ꯒ꯭ꯌꯥꯟ ꯇꯥꯗ꯭ꯔꯦ ꯇꯥꯄꯤꯁꯦ
ꯏ ꯏꯟꯖꯥꯡ ꯆꯑꯅ
ꯑꯩꯈꯣꯏꯗꯤ ꯌꯦꯔꯨꯝ ꯊꯣꯡꯅ ꯂꯩꯕꯅꯦ
ꯆꯗ꯭ꯔꯤ
ꯆꯥꯗꯔꯤꯔꯤꯩ
ꯎꯝ ꯈꯨꯟꯗ ꯑꯗꯨꯝ ꯂꯩꯕ꯭ꯔꯣ
ꯈꯟꯗ ꯂꯩꯌꯦ ꯅꯅꯥꯎ ꯅꯨꯄꯤꯗꯤ ꯄꯥꯎ ꯌꯥꯝ ꯄꯥꯕ ꯍꯩꯅ
ꯎꯝꯝ
ꯑ ꯑꯦꯖꯥꯅꯤꯁꯨꯖ ꯍꯃꯟ ꯆꯅꯤ
ꯁꯥ ꯀꯩꯀꯥ ꯂꯩꯔꯦ ꯆꯥꯎꯅ
ꯁꯔꯦꯗꯤꯅꯦ ꯑ ꯍꯣꯏ ꯄꯥꯕꯨꯡꯒꯤꯗ ꯇꯧꯕꯤꯅꯦ
ꯅꯣꯏ ꯄꯥꯕꯨꯡꯅ ꯍꯔꯥꯎꯔꯝꯕꯅꯤ ꯑꯗꯨꯗꯤ
ꯑꯩ ꯌꯥꯎꯒꯅꯤ ꯑꯗꯨꯗ
ꯑꯁ ꯑꯩꯁꯨ ꯃꯄꯥꯟ ꯂꯝꯗ ꯀꯣꯏꯅꯤꯡꯉꯥꯏ ꯆꯠꯅꯤꯡꯉꯥꯏ ꯂꯩꯌꯦ ꯄꯩꯁꯥ ꯃꯔꯨ ꯑꯣꯏꯕ ꯀꯩ ꯍꯥꯏꯕ
ꯅꯥꯏ ꯄꯅꯤꯡꯉꯦ ꯔꯃꯜꯕ ꯁꯤꯡ
ꯑꯥ
ꯁ꯭ꯀꯨꯜꯒꯤꯔꯥ ꯅꯠꯇ꯭ꯔꯒ ꯀꯨꯃꯥꯟ ꯀꯣꯂꯦꯖꯀꯤꯔꯣ
ꯀꯣꯂꯦꯖꯀꯤ ꯅꯠꯇꯦꯅ ꯑꯗꯨꯝ ꯁꯝꯃꯔ ꯚꯦꯀꯦꯁꯟꯒꯤ ꯀꯣꯏꯕ ꯆꯠꯅꯤꯡꯉꯦ
ꯑꯥ ꯑ ꯂꯩꯗꯥ
ꯃꯦꯘꯂꯌꯥꯗ
ꯑ ꯑ ꯅꯍꯥꯟ ꯑꯩꯈꯣꯏ ꯑꯩꯈꯣꯏ ꯅꯨꯄꯥꯁꯤꯡ ꯑꯔꯥꯝ ꯑꯔꯥꯝꯗ ꯀꯥꯕꯁꯤꯡꯗꯣ
ꯎꯝ
ꯍꯣꯏꯕ ꯆꯥꯄꯣ ꯃꯥꯜꯦꯀꯣ
ꯍꯣꯏ ꯌꯥꯝ ꯊꯥꯒꯠꯂꯛꯑꯦ
ꯎꯝ ꯎꯝ ꯏꯗꯦꯅꯦ
ꯅꯣꯡꯃꯗ ꯍꯥꯏꯅꯤꯡꯉꯥꯏ ꯂꯩꯖꯔꯤꯦꯗ
ꯔꯤꯍꯥꯏ ꯅꯤꯡꯅꯤꯉꯥꯏ ꯂꯩꯇꯕꯣ ꯅꯪꯅ ꯗ꯭ꯔꯦꯅꯤꯡꯗꯣ ꯂꯣꯏꯔꯕꯣ
ꯑꯩ ꯇ꯭ꯔꯦꯅꯤꯡ ꯂꯣꯏꯗ꯭ꯔꯤꯌꯦ
ꯎꯝ
ꯆꯍꯤ ꯑꯃꯈꯛꯇ ꯉꯥꯏꯔꯦ ꯍꯟꯗꯛ ꯑꯦꯛꯖꯥꯝ ꯊꯥꯕ ꯂꯣꯏꯔꯦꯕ
ꯑꯍꯣꯏꯔꯦ ꯃꯅꯥꯛꯇꯨꯁꯨ ꯇꯝꯕ ꯂꯩꯕ ꯃꯥꯜꯂꯦ ꯅꯣꯏ
ꯃꯥꯗꯤ ꯀꯥꯏꯗꯣꯏꯅꯤ ꯍꯥꯏꯒꯦ ꯍꯥꯏꯕꯗꯤ ꯀꯩ ꯀꯣꯂꯦꯖ ꯀꯥꯏ ꯍꯥꯏꯒꯦ ꯑꯗꯨ ꯑꯣꯏꯔꯗꯤ ꯃꯥꯟꯅꯔꯝꯃꯔꯣꯏ
ꯅꯣꯏ ꯅꯪ ꯑꯗꯨꯗ ꯑꯗꯨꯋꯥꯏꯗ ꯇꯝꯗꯦꯀꯣ ꯅꯪ
ꯑꯩ ꯏꯃꯤ ꯎꯗ ꯊꯝꯒꯦ ꯍꯥꯏꯅ
ꯎꯝ
ꯃꯥꯗ
ꯑ ꯍꯜꯂꯣ ꯋꯥꯔꯤꯔꯦꯗ ꯃꯣꯏꯗꯤꯌꯥꯝꯕ ꯅꯌꯥꯝꯕꯒꯨꯝꯕ ꯑꯗꯨꯒ ꯑꯃꯅ ꯀꯦꯇ ꯂꯩꯔꯑꯝꯅꯤ
ꯑꯍꯟꯁꯤꯡ ꯌꯥꯝ ꯇꯝꯕꯅꯦ ꯍꯣꯏ
ꯍꯥꯏ ꯃꯖꯥ ꯍ ꯇ꯭ꯋꯦꯟꯇꯤ ꯑꯦꯠ ꯇ꯭ꯋꯦꯟꯇꯤ ꯅꯥꯏꯟ ꯁꯨꯨꯔꯔꯕꯅꯤꯗ ꯊꯥꯔꯇꯤ ꯐꯥꯎ ꯁꯨꯔꯕꯅꯤꯗ
ꯉꯁꯥꯏꯅꯦ
ꯎꯝ
ꯅꯨꯄꯤ ꯑꯃ ꯀꯣꯔꯛꯑꯦꯕ
ꯎꯝ
ꯂꯣꯛ ꯑꯗꯨꯝ ꯈꯨꯕ
ꯑ ꯑꯣ ꯑ
ꯌꯥꯝꯃꯣꯠꯄ ꯃꯥꯂꯦ ꯑꯗꯨꯅ
ꯑꯩꯁꯨ ꯇꯥꯏꯅꯕꯥꯅꯤ ꯆꯧꯗꯣ ꯎꯝ
ꯖꯖꯔ ꯉꯥꯡꯉꯦ ꯇꯦꯗꯤ
ꯎꯝ ꯅꯣꯡ ꯅꯣꯡꯑꯒ ꯂꯩꯕꯗꯣ ꯇꯥꯏꯗ
ꯅꯗꯤ ꯅꯨꯡꯉꯥꯏꯦ
ꯎ
ꯃꯥꯅ ꯍꯥꯏꯕ ꯃꯥ ꯅꯨꯄꯥ ꯐꯖꯗ꯭ꯔꯗꯤ ꯀꯣꯏꯗꯌꯦ
ꯎꯝꯖꯕ꯭ꯔꯖꯅ ꯕꯨ ꯀ ꯇꯥ ꯑꯩꯗꯤ ꯀꯅꯥꯕ꯭ꯔꯣ ꯍꯥꯏꯔꯒ ꯅꯨꯕꯥꯅꯤ ꯑꯣꯏꯔꯕꯝꯅ
ꯃꯥꯅ ꯀꯣꯜ ꯇꯧꯔꯁꯦ ꯍꯥꯏꯔꯛꯄ
ꯍꯅ ꯍꯥꯏꯔꯕ꯭ꯔꯣ
ꯑ ꯍꯣꯏ ꯑꯩꯁꯨ ꯉꯔꯥꯡ ꯄꯥꯏꯗ ꯉꯥꯏꯔꯤꯕ ꯍꯥ
ꯉꯔꯥꯡ ꯌꯥꯝꯗꯧꯅꯦꯕ ꯃꯥꯗꯤ
ꯅꯣꯡꯃꯒꯤ ꯅꯣꯡꯃꯒꯤ ꯑꯣꯏꯗꯣꯏꯔꯣ ꯀꯩꯅꯣ ꯑꯁꯤꯁꯦ
ꯎꯝ ꯅꯠꯇꯦꯗ
ꯃꯤ ꯈꯔꯗꯤ ꯇꯨꯝꯗꯕꯁꯨ ꯌꯥꯎꯔ ꯃꯥꯜꯂꯦ
ꯍꯝ ꯑꯁ ꯁꯣꯔꯦ ꯁꯅꯥꯅꯤꯡꯉꯥꯏ ꯂꯩꯗꯕꯒꯤ ꯍꯥꯏ ꯑꯁ ꯌꯥꯝ ꯇꯥꯜꯂꯦ ꯑꯗꯨꯒꯒꯤ
ꯍꯣꯏ ꯑꯗꯣ ꯑꯃꯔꯣꯝꯗꯗꯤ ꯐꯩꯌꯦ ꯑꯁꯤꯒꯨꯝꯕꯁꯦ ꯎ ꯋꯥꯉꯥꯡꯕꯒꯨꯝꯕ ꯍꯩꯍꯜꯂꯦ ꯈꯨꯗꯥ ꯈꯨꯗꯥꯇ
ꯒ꯭ꯔꯨꯞꯇ ꯑꯗꯨꯝ ꯂꯧꯔꯒ ꯍꯥꯏꯌꯣ
ꯍꯣꯏ ꯑꯦꯛꯁꯄꯤꯔꯤꯌꯦꯟꯁꯅꯦ
ꯎꯝ ꯑꯪꯗꯁꯨ ꯈꯪꯉꯦ ꯌꯥꯝ ꯈꯪꯕ ꯇꯥꯔꯁꯨ ꯁꯥꯟꯅꯗꯣꯏꯅꯤꯅꯀꯣ
ꯍꯣꯏ ꯅꯨꯡꯇꯤꯒꯤ ꯁ꯭ꯀꯨꯜ ꯆꯠꯄ꯭ꯔꯣ ꯅꯪꯗꯤ
ꯑꯁ ꯆꯠꯆꯦ ꯀꯤꯒꯨꯀꯤꯗꯦ ꯏꯁꯀꯨꯜ ꯆꯠꯇꯦꯍꯦ ꯄꯁ ꯆꯂꯁꯨꯣ ꯀꯥꯟꯅꯥ ꯗꯦꯕꯦꯟꯗꯤꯒ ꯈꯇꯅꯦꯕ
ꯃꯥꯅꯦ ꯍꯟꯗꯛ ꯇꯧꯔꯤꯁꯤꯡꯁꯦ
ꯑꯆꯉꯕ ꯕꯔ ꯇꯤꯡꯉ ꯀꯅꯤꯡꯗꯤ
ꯑꯣ ꯅꯣꯏ ꯃꯐꯝꯗꯒꯤ ꯑꯃꯨꯛ ꯚꯔꯥ ꯄꯤꯔ ꯆꯠꯂꯤꯔꯣ
ꯇꯔꯥ ꯇꯔꯥ
ꯑ ꯑꯁ ꯅꯨꯄꯤ ꯅꯨꯄꯤ ꯑꯃꯁꯦ ꯃꯒꯣꯟ ꯌꯥꯝ ꯂꯥꯎꯅ ꯍꯥꯏꯔꯛꯑꯦ
ꯅꯠꯇꯦ
ꯑꯩꯈꯣꯏ ꯌꯨꯝꯊꯪꯅꯕꯤ ꯅꯨꯕꯤ
ꯑ ꯑꯣ ꯑꯣ ꯃꯣꯏ ꯃꯣꯏꯁꯨ ꯇꯧꯕ ꯃꯥꯜꯂꯦꯀꯣ
ꯌꯥꯝ ꯇꯧꯕꯅꯦ ꯃꯣꯏꯗꯤ ꯌꯥꯝ ꯅꯨꯡꯉꯥꯏꯕ ꯃꯣꯏꯗ ꯆꯦꯛꯀꯤ ꯌꯨꯝ ꯃꯊꯣꯟ ꯑꯅꯤ ꯁꯥꯕꯅꯤꯅ ꯃꯅꯨꯡꯗ ꯁꯨꯇꯥ ꯇꯥꯗꯕ ꯃꯈꯣꯟꯗꯣ
ꯎꯝ
ꯅꯪ ꯈꯪꯉꯤꯅ ꯑꯩꯈꯣꯏꯔꯣꯝꯗꯗꯤ ꯑꯁ ꯂꯥꯡꯃ ꯉꯥꯛꯇ
ꯎꯝ ꯏ ꯅꯃꯥꯟꯅ ꯅꯃꯥꯟꯅꯕꯤꯁꯤꯡꯁꯨ ꯇꯧꯏꯤꯍꯦ
ꯇꯧꯋꯦ ꯏꯃꯥꯟꯅꯕꯤꯁꯤꯡꯁꯨ ꯑꯗꯣꯅ ꯈꯪꯕ꯭ꯔꯣ ꯏꯃꯥꯟꯅꯕꯁꯤꯡꯅ ꯍꯥꯟꯅ ꯈꯪꯕ꯭ꯔꯣ ꯅꯣꯏ ꯈꯨꯟꯃꯤꯁꯤꯡꯗꯤ ꯌꯥꯝ ꯇꯧꯕ ꯃꯥꯜꯂꯦ ꯃꯤ
ꯍꯣꯏ ꯑꯩꯈꯣꯏ ꯈꯨꯟꯁꯤꯡꯅ ꯍꯥꯟꯅ ꯇꯧꯋꯦꯕꯀꯣ ꯊꯥꯡ ꯊꯥꯡ ꯇꯧꯕꯦꯔ ꯎꯝ ꯍꯣꯏ ꯀꯣ ꯌꯥꯝꯕꯅꯦ
ꯍꯥ
ꯑꯩꯈꯣꯏ ꯈꯨꯟ ꯃꯤꯁꯤꯡꯁ ꯌꯥꯝꯕꯅꯦꯕ
ꯃꯣꯏꯗꯤ ꯍꯣꯏ
ꯑꯩꯕꯨꯗꯤ ꯍꯥꯟꯅ ꯍꯥꯏꯔꯛꯈ꯭ꯔꯦꯗ ꯑꯩꯅ ꯏꯤꯕꯀꯣ ꯑꯃꯨꯛ ꯑꯃꯨꯛ ꯐꯪꯕ ꯀꯥꯟꯗ ꯑꯩꯅ ꯑꯃꯨꯛ ꯇꯧꯎ
ꯉꯔꯥꯡꯗꯣ ꯑꯌꯥꯝꯕ ꯄꯩꯁ ꯑꯦ ꯆꯪꯛꯄ ꯃꯥꯜꯂꯦ
ꯎꯝ ꯁꯨꯝ ꯆꯪꯕꯅꯦ
ꯐꯔꯦ ꯐꯔꯦ ꯅꯨꯡꯉꯥꯏꯅ ꯂꯩꯔꯣ ꯑꯗꯨꯗꯤ ꯅꯪꯁꯨ
ꯑꯥ ꯅꯕꯄꯨꯔ ꯍꯒꯤ ꯇꯥꯥꯎꯒ
ꯍꯥ ꯂꯣ
ꯎꯝ ꯇꯔꯅꯤ ꯌꯥꯔꯣ
ꯣꯏ ꯍꯣꯏ ꯂꯣꯏꯔꯦ ꯂꯣꯏꯔꯦ
ꯎꯝ